ꯍꯜꯂꯣ
ꯍꯧ
ꯅꯨꯡꯉꯥꯏꯔꯤꯕꯣ ꯌꯥꯝ
ꯅꯨꯪꯉꯥꯏꯔꯤꯌꯦ ꯅꯨꯉꯥꯏꯔꯤꯌꯦ ꯀꯔꯝ ꯀꯃꯥꯏ ꯄꯥꯂꯤꯕꯥ ꯅꯣꯏꯗꯤ
ꯑꯣꯣꯪꯂꯥꯟ ꯄꯥꯂꯤ ꯍꯥ ꯇꯔꯛꯅ ꯄꯟꯕꯗꯧꯅ
ꯃꯨꯟꯗꯧꯕ ꯈꯔꯥ ꯈꯔ꯭ꯗꯤ ꯋꯥꯠꯂꯤ ꯍꯧꯖꯤꯛ ꯈꯔꯥ ꯄꯥꯟꯕ ꯍꯧꯔꯦ ꯃꯨꯔꯨ ꯆꯪꯕꯥ ꯍꯧꯔꯦ꯫
ꯌꯔꯕꯅꯤ ꯍꯦꯛ ꯍꯧ ꯌꯥꯔꯥꯅꯤ ꯂꯣꯕꯤ ꯀꯩꯒꯥ ꯇꯧꯔꯒꯥ
ꯑꯩ ꯑꯩ ꯑꯥꯂꯨ ꯄꯨꯔꯀꯥꯒꯦ ꯑꯩ ꯑꯥꯂꯨ ꯄꯨꯔꯀꯥꯒꯦ ꯅꯒ ꯍꯑꯋꯥꯏꯗꯨꯕꯇꯧꯔꯒ ꯁꯛ ꯆꯥꯅꯥꯁꯦ ꯀꯔꯤꯅꯣ
ꯑꯗꯨꯗꯤ ꯉꯥ ꯃꯆꯥ ꯑꯃꯥ ꯍꯄꯆꯤꯂꯕ ꯑꯌꯥꯏꯕꯔꯥ ꯀꯔꯤꯅꯣ
ꯀꯔꯤꯅꯣ ꯀꯔꯤꯅꯣ ꯉꯥꯗꯨꯅ ꯍꯦꯛ ꯂꯩꯔ꯭ꯃꯣ
ꯑꯩ ꯑꯩ ꯇꯧꯏ ꯑꯩ ꯇꯧꯏ ꯂꯥꯛꯄꯗꯤ ꯑꯕ ꯂꯝꯕꯤ ꯊꯣꯛꯑꯦ ꯀꯩꯅꯣ ꯇꯧꯔꯣ ꯍꯦꯛ ꯊꯥꯎ ꯂꯤꯇꯔ ꯑꯃ ꯍꯦꯛ ꯑꯗꯒꯤ ꯊꯨꯝꯅꯦ
ꯎꯝ
ꯆꯪ ꯑꯃ ꯑꯅꯤ ꯍꯦꯛ ꯌꯥꯎꯕꯤꯔꯛꯑꯣ
ꯑꯥ
ꯂꯝꯕꯤ ꯊꯣꯛꯄꯅꯤꯅ
ꯑꯠꯇꯦꯍ‌ꯦ
ꯅꯨꯃꯤꯗꯥꯡꯒꯤ ꯆꯥꯛ ꯏꯁꯤꯡꯁꯤꯕꯨ ꯎꯅꯕꯤꯔꯛꯎ ꯑꯌꯥꯝꯕ
ꯀꯔꯤꯕꯥ
ꯅꯨꯃꯤꯗꯥꯡꯒꯤ ꯆꯥꯛ ꯏꯁ ꯏꯁꯤꯡꯁꯤꯕꯣꯕ ꯎꯅꯕꯤꯔꯕꯣ
ꯁꯥ ꯆꯁꯤꯡꯁꯤꯡꯁꯦ ꯁꯥꯇꯔꯤꯅꯦ ꯑꯥ ꯆꯥꯁꯤꯒꯗꯤ ꯆꯦꯪ ꯂꯩꯇꯗꯅ ꯊꯣꯡꯗ꯭ꯔꯦꯅꯦ
ꯑꯁ ꯑꯋꯥꯕꯅꯤ
ꯎꯝ ꯑꯋꯥꯕꯗ ꯑꯋꯥꯕ ꯄꯤꯔꯦ ꯑ ꯀꯩꯅꯣ ꯀꯩꯅꯣ ꯀꯩꯅꯣ ꯍꯧꯖꯤꯛ ꯍꯥꯏꯔꯤ ꯊꯣꯡꯉꯝꯃꯣ
ꯍꯧꯖꯤꯛꯄꯨꯗꯤ ꯊꯥꯒꯠꯂꯤꯑꯦ ꯅꯅꯥꯎꯒꯤ ꯍꯋꯥꯏ ꯊꯣꯡꯏꯑꯦ
ꯀꯩꯅꯣ ꯑꯩꯒꯤ ꯍꯥꯞꯐꯧꯔꯕꯣ
ꯍꯥꯄꯦ ꯍꯥꯄꯦ ꯒꯣꯗꯥꯎꯟꯅꯤꯅꯥ ꯑꯩꯈꯣꯏꯗꯤ ꯍꯋꯥꯏ ꯆꯦꯡꯋꯥꯏ
ꯑꯃꯨꯛꯀ ꯊꯣꯡꯉꯣ ꯑꯗꯨꯗꯤ ꯀꯣꯐ꯭ꯔꯨ ꯑꯃ ꯆꯥꯛ ꯀꯣꯐ꯭ꯔꯨ ꯑꯃ ꯏꯟꯖꯥꯡ ꯀꯣꯐ꯭ꯔꯨ
ꯑꯁ ꯇꯧꯗꯧꯔꯦꯅꯦ ꯃꯍꯥꯕꯔꯠ ꯋꯥꯔꯤ ꯇꯥꯔꯨꯕ ꯃꯥꯜꯂꯦ
ꯍ ꯑꯩ ꯀꯩꯅꯣ ꯀꯩꯅꯣꯅꯦ ꯀꯩꯅꯣꯅꯦ ꯕꯤꯝꯅꯦ ꯕꯤꯝ ꯍꯥꯏꯗꯣ ꯑꯩꯅꯦ
ꯑꯁ ꯏꯃꯥꯏꯄꯦꯃꯥ ꯃꯥꯜꯂꯦꯗꯥ
ꯃꯣꯗꯟ ꯕꯤꯝꯅꯦ
ꯍꯣꯏꯅꯦ ꯃꯣꯔꯗ꯭ꯔꯟ ꯕꯤꯝꯅꯤꯅꯦ ꯑꯅꯣꯞꯀꯥ ꯎꯞꯄꯤꯅꯦ
ꯑ ꯃ ꯀꯩꯅꯣꯅꯦ ꯕꯤꯝꯗꯣ ꯃꯤ ꯀꯨꯝꯃꯟꯗꯅ ꯀꯩꯅꯣ ꯃꯤꯠ ꯁꯣꯛꯑꯕ
ꯑꯣ ꯖꯦꯟ ꯀꯌꯥ ꯑꯣꯏꯗꯣꯏꯅꯣ ꯏꯌꯥꯝꯕ ꯍꯣꯏꯒꯤ ꯕꯤꯝꯖꯤꯕꯣ
ꯍꯥꯥ
ꯖꯦꯅꯦꯔꯦꯁꯟꯁꯤꯕꯨ ꯀꯌꯥ ꯑꯣꯏꯗꯣꯏꯣ ꯕꯤꯝꯒꯤ
ꯖꯅꯦꯔꯦꯁꯟꯁꯦ ꯖꯅꯦꯔꯦꯁꯟ ꯁꯤꯀꯦꯟ ꯖꯅꯦꯔꯦꯁꯟ ꯑꯣꯏꯗꯣꯏꯅꯦ ꯑ ꯀꯩꯅꯣꯖꯅꯦꯁꯅ ꯑꯃꯅ ꯆꯍꯤ ꯆꯍꯤ ꯆꯍꯤ ꯆꯥꯎꯉꯥ ꯆꯥꯎꯉꯥ ꯍꯤꯡꯉꯦ
ꯑꯁꯗꯤ ꯍꯥꯏꯔꯤꯅꯤ ꯃꯍꯥꯕꯔꯠꯁꯤ ꯂꯣꯏꯕ ꯀꯨꯏꯗ꯭ꯔꯤꯅꯦꯀꯣ
ꯎꯝ ꯀꯨꯏꯗ꯭ꯔꯤꯌꯦ ꯑꯩꯅ ꯁꯦꯀꯦꯟ ꯁꯨꯕ ꯖꯦꯅꯦꯔꯦꯁꯟ ꯃꯍꯥꯄꯔꯠꯅꯦ
ꯑꯗꯨꯗꯤ ꯏꯌꯥꯝꯕꯅ ꯆꯍꯤ ꯀꯌꯥ ꯁꯨꯕ ꯖꯦꯅꯦꯔꯦꯁꯟ ꯑꯣꯏꯗꯣꯏꯅꯣ ꯍꯥꯏꯗꯤ ꯆꯍꯤ ꯀꯌꯥ ꯁꯨꯕ ꯐꯨꯒꯠꯂꯛꯑꯒꯦ
ꯑꯩꯁꯦ ꯆꯍꯤ ꯆꯍꯤ ꯑꯅꯤ ꯁꯨꯔꯛꯄꯗ ꯉꯥꯏꯔꯤꯌꯦ
ꯆꯍꯤ ꯅ꯫ꯑꯅꯤ ꯑꯁ ꯑꯩꯅ ꯏꯌꯥꯝꯕ ꯀꯧꯏ ꯁꯣꯏꯔꯦꯅꯦ
ꯑꯥ ꯍ ꯆꯍꯤ ꯑꯅꯤ ꯍꯥꯏꯕꯗꯤ ꯆꯍꯤꯅꯤ ꯑꯅꯤ ꯍꯥꯏꯕꯗꯤ ꯆꯍꯤ ꯑꯃꯅ ꯁꯦꯟꯆꯨꯔꯤ ꯑꯃꯒ ꯃꯥꯟꯅꯩꯅꯦ
ꯑꯁꯥ ꯑꯁꯥ ꯑꯁꯥ
ꯑꯗꯨꯗꯨꯅ ꯀꯩꯅꯣꯅꯦ ꯁꯦꯟꯆꯨꯔꯤ ꯑꯅꯤ ꯁꯨꯔꯑꯝꯃꯦ ꯑꯩꯅ ꯀꯩꯅꯣ ꯇꯧꯔꯛꯏꯁꯦ
ꯍꯧꯖꯤꯛꯁꯤꯕꯨ ꯍꯧꯖꯤꯛ ꯃꯇꯝꯁꯤꯕꯨ ꯀꯩ ꯀꯩꯅ ꯏꯍꯥꯎ ꯍꯥꯎꯔꯤꯒꯦ ꯕꯤꯔꯤꯌꯦ ꯏꯌꯥꯝꯕ
ꯍꯧꯖꯤꯛ ꯃꯇꯝꯁꯦ ꯌꯥꯝ ꯌꯦꯟꯒꯨꯝꯕ ꯑꯣꯛꯀꯨꯝꯕ ꯁꯪꯒꯨꯝꯕ ꯑꯁꯤ-ꯁꯤꯅ ꯈꯔ ꯍꯥꯎꯋꯦ ꯍꯥꯏꯇꯥꯏ ꯑꯩꯗꯤ ꯚꯤꯝꯅꯤꯅ ꯀꯩꯅꯣꯁꯦ ꯑꯥ ꯀꯩꯅꯣꯁꯦ ꯑꯣꯛ ꯊꯣꯡꯉꯗꯤ ꯅꯠꯇ꯭ꯔꯒ ꯑꯥ-ꯁꯥ-ꯕꯤꯝꯅꯤꯅ ꯀꯣ
ꯑꯟꯒꯨꯝꯕ ꯑꯥ ꯆꯨꯝꯗꯣꯏꯅꯤ
ꯁꯟꯒꯨꯝꯕ ꯑꯗꯩ- ꯀꯩꯒꯨꯝꯕ ꯁꯟꯒꯨꯝꯕ ꯊꯣꯡꯕ ꯌꯥꯎꯔꯝꯃ ꯗꯩ ꯁꯧꯒ꯭ꯔꯤ ꯊꯣꯡꯕꯗꯨꯁꯨ ꯆꯥꯗ꯭ꯔꯦ
ꯑꯁ-ꯄꯨꯅꯤꯀꯥꯡꯍꯧꯒ ꯎꯄꯥꯏ ꯂꯩꯇꯦꯍꯦ
ꯎꯄꯥꯏ ꯂꯩꯇꯦ ꯁꯟ ꯊꯣꯡꯕ ꯌꯥꯎꯔꯝꯃꯗꯤ ꯌꯥꯔꯦ
ꯑꯗꯨꯗꯤ ꯅꯅꯥꯎ ꯍꯌꯦꯡ ꯑꯝꯇ ꯆꯥꯛꯀꯧꯖꯒꯦ ꯂꯥꯛꯄꯤꯌꯨꯗꯅ
ꯑꯧ-ꯀꯔꯤ ꯀꯧꯒꯦ ꯍꯥꯏꯅꯣ
ꯏꯌꯥꯝꯕꯅ ꯍꯦꯛꯇ ꯍꯥꯏꯔꯣꯅꯦ ꯁꯟ ꯇꯧꯔꯥ ꯀꯩ ꯇꯧꯋꯣꯕ ꯀꯤꯂꯣ ꯀꯌꯥ ꯌꯥꯅꯤ ꯀꯣꯜꯐꯨ ꯀꯌꯥ ꯀꯃꯥꯏ ꯇꯧꯕ
ꯁꯟ ꯀꯣꯔꯐꯨ ꯑꯅꯤ
ꯁꯟ ꯀꯣꯔꯐꯨ ꯑꯅꯤ ꯗꯣ ꯁꯟꯁꯦ ꯃꯤꯛꯁ ꯑꯣꯏꯗꯣꯏꯔꯥ
ꯑꯦꯍ-ꯃꯇꯣꯡ ꯉꯥꯛꯇ ꯃꯇꯣꯡ ꯉꯥꯛꯇ ꯃꯥꯔꯨꯞ ꯎꯨꯝ-ꯚꯤꯝꯁꯦ-ꯚꯤꯝꯁꯦ ꯌꯥ-ꯌꯥꯗꯔ ꯍꯣꯏꯅꯦꯍꯦ
ꯑꯁ ꯃꯗꯨ
ꯕꯤꯞ‌ ꯕꯤꯝ ꯀꯩꯅꯣꯒ ꯒꯇꯣꯒꯠꯆꯒ ꯐꯨꯅꯔꯨꯕꯗ ꯌꯥ ꯂꯣꯏ ꯇꯦꯛꯈ꯭ꯔꯦꯅꯦ ꯑꯁ ꯂꯝ ꯍꯦꯜꯂꯦꯅ ꯐꯨꯗꯠꯂꯨꯕꯅꯤ ꯌꯥꯗꯦ ꯃꯥꯁꯨ ꯃꯁꯥ-ꯃꯋꯨ ꯐꯩ ꯎꯝ ꯑꯗꯩ ꯑꯩꯅ ꯅꯥꯑꯢꯟꯊꯣꯛ ꯄꯅꯦ ꯑꯩꯅ
ꯀꯥꯏ ꯆꯠꯈ꯭ꯔꯒꯦ ꯃꯥꯗꯤ ꯃꯈꯣꯟ ꯃꯋꯥ ꯇꯥꯗꯦꯅꯦ
ꯀꯅꯣꯖꯦ ꯃꯥꯔꯣ ꯑꯥꯠ ꯇꯥꯊꯣꯛꯈ꯭ꯔꯦ
ꯀꯥꯏ ꯆꯠꯈ꯭ꯔꯒꯦ ꯈꯪꯗꯦ
ꯈꯪꯗ꯭ꯔꯦ ꯃꯥꯁꯦ ꯀꯥꯏ ꯆꯠꯈ꯭ꯔꯒꯦ ꯈꯪꯗꯦ ꯈꯨꯐꯨ ꯊꯤꯅ ꯐꯨꯒꯤꯗꯩ ꯍꯜꯂꯛꯑꯣ ꯌꯥꯗ꯭ꯔꯦ ꯎꯨꯝ ꯀꯜꯂꯤ ꯎꯨꯝ ꯀꯩꯅꯦꯖꯦ ꯑꯩꯁꯨ ꯌꯥ ꯊꯨꯗꯦꯛꯑꯝꯃꯦ ꯃꯥꯅ ꯕꯥꯑ
ꯃꯃꯥ ꯍꯤꯔꯝꯕꯤꯗꯔ ꯑꯝ ꯊꯛꯍꯜꯂꯨꯆꯣ
ꯀꯩꯅꯣꯖꯤ-ꯀꯩꯅꯣꯖꯤ ꯍꯤꯔꯝꯕꯤꯁꯦ ꯊꯤꯕ ꯆꯠꯈꯤꯗꯩ ꯍꯂꯛꯇ꯭ꯔꯦꯅꯦ ꯃꯥꯖꯨ
ꯑꯁ-ꯑꯣ ꯃꯧ ꯃꯥꯡꯈ꯭ꯔꯦꯅ ꯍꯌꯦꯡ ꯑꯃꯨꯛ ꯄꯥꯎ-ꯆꯦ ꯂꯥꯛꯀꯅꯤꯀꯣ ꯏꯌꯥꯝꯕ
ꯑ-ꯂꯣꯏ ꯀꯩꯅꯣ ꯃꯥꯡꯈ꯭ꯔꯒꯅ ꯍꯦꯛ ꯃꯨꯛ ꯀꯩꯅꯣ ꯃꯥꯏ ꯂꯨꯍꯣꯡꯕꯗ ꯑꯩ ꯍꯦꯛ ꯆꯠꯂꯦꯗꯅ
ꯑꯣ ꯅꯪ ꯒꯔꯤ ꯄꯥꯡꯒꯦ
ꯀꯔꯤ ꯒꯥꯔꯤ ꯄꯥꯡꯒꯦ ꯍꯥꯏꯅꯣꯅꯦ
ꯏꯌꯥꯝꯕ ꯀꯔꯤ ꯇꯧꯖꯦ ꯍꯧꯖꯤꯛꯀꯥꯟꯗꯤ ꯊꯥꯔ ꯇꯧꯖꯦ ꯍꯥꯏꯔꯥ ꯔꯨꯕꯤꯀꯣꯔꯟ ꯇꯧꯖꯦ ꯍꯥꯏꯔꯥ
ꯑꯥ ꯀꯩꯅꯣ ꯚꯤꯝꯅ ꯇꯣꯡꯕꯗ ꯆꯥꯟꯅꯒꯗꯕꯗꯤ ꯃꯣꯏꯒꯤ ꯀꯔꯤ ꯍꯥꯏꯕ ꯑꯃ ꯂꯩꯗꯥꯏ ꯑꯥ ꯀꯔꯤ ꯍꯥꯏꯒ꯭ꯔꯦ ꯖꯦꯁꯤꯕꯤ ꯑꯃ ꯂꯩꯗꯥꯏ ꯎꯨꯝ ꯖꯦꯁꯤꯕꯤ ꯃ ꯖꯦꯁꯤꯕꯤ ꯃꯠ ꯍꯦꯛꯇ ꯇꯣꯡꯉꯒ ꯍꯦꯛꯇ ꯆꯠꯅꯤꯡꯏ ꯅꯦ
ꯑꯣ ꯏꯌꯥꯝꯕ ꯍꯌꯦꯡꯖꯦ ꯋꯥꯔꯤꯖꯨ ꯋꯥꯔꯤꯅꯤ ꯍꯌꯦꯡꯖꯦ ꯍꯦꯛꯇ ꯀꯣꯏꯊꯣꯛꯄꯤ ꯔꯛꯑꯣꯅꯦ ꯅꯅꯥꯎꯒꯤ ꯁꯪꯒꯥꯏꯗ
ꯑꯥꯎ ꯀꯣꯏꯊꯣꯔꯛꯀꯦ ꯀꯣꯏꯊꯣꯔꯛꯀꯦ ꯏꯟꯁꯥꯡ ꯃꯊꯦꯜ ꯍꯥꯎꯇꯕꯗꯤ ꯌꯥꯗꯦꯍꯦ
ꯁꯟꯅ ꯌꯥꯔꯗ꯭ꯔꯣ ꯁꯟ ꯀꯣꯔꯐꯨ ꯑꯅꯤ ꯑꯇꯩꯗꯤ ꯎꯨꯝ
ꯇꯦꯛꯁꯤ ꯇꯦꯛꯁꯤꯗꯤ ꯄꯤꯛꯃꯟꯗ꯭ꯔꯣ
ꯑꯥ ꯇꯦꯛꯁꯤ ꯀꯩꯅꯣꯅꯦ ꯑꯗ ꯁꯐꯨꯔꯣꯏ ꯇꯧꯗꯣꯏꯅꯦ ꯑꯥ ꯆꯝꯐꯨꯠ ꯑꯣꯏꯅ ꯊꯛꯇꯣꯏꯅꯦ ꯑꯗꯒꯤ ꯑꯣꯛ ꯑꯣꯛ ꯈꯨꯖꯥꯏ ꯑꯃ
ꯑꯣꯛ ꯈꯨꯖꯥꯏ ꯈꯨꯖꯥꯏꯖꯤꯗꯤ ꯑꯦ ꯄꯤꯛꯃꯜꯂꯦꯍꯦ ꯏꯌꯥꯝꯕ ꯃꯤꯅ ꯅꯣꯛꯅꯔꯅꯤ ꯚꯤꯝꯅꯕꯨ ꯑꯣꯛ ꯈꯨꯖꯥꯏ ꯑꯃ ꯆꯥꯔꯗꯤ
ꯑꯣꯛꯁꯦ ꯀꯩꯅꯣꯅꯤꯅꯦꯍꯦ ꯚꯤꯝꯖꯦ ꯅꯣꯏꯈꯠꯄꯗ ꯌꯥꯗ꯭ꯔꯦꯍꯦ ꯑꯗꯨꯅ ꯈꯔ ꯑꯣꯛꯁꯦ ꯗꯥꯏꯇꯤꯡ ꯇꯧꯔꯒ ꯆꯥꯗ꯭ꯔꯗꯤ ꯌꯥꯗ꯭ꯔꯦꯅꯦꯍꯦ
ꯇꯧ ꯏꯌꯥꯝꯕ ꯏꯌꯥꯝꯕꯅ ꯍꯦꯛ ꯗꯤꯇꯦꯜꯁꯇꯣ
ꯀꯩꯅꯣꯗꯣ ꯑꯣꯠꯂꯝꯃꯣ ꯀꯣꯝꯄꯥꯛꯇꯣ ꯑꯣꯠꯂꯝꯃꯣ
ꯀꯣꯝꯄꯥꯛ ꯀꯣꯝꯄꯥꯛ ꯇꯣꯠꯂꯒ ꯑ ꯑꯈꯣꯏꯒꯤ ꯈꯨꯖꯥꯏꯗꯩꯒ ꯇꯧꯈꯥꯏꯔꯝꯃꯣ ꯁꯤꯅꯦꯕ ꯍꯥꯏꯖꯦ
ꯑꯥꯎ ꯑꯥꯎ ꯀꯣꯝꯄꯥꯛꯇ ꯑꯣꯜꯂꯒ ꯈꯨꯖꯥꯏꯗ ꯍꯥꯞꯄꯝꯃꯣ ꯊꯠ
ꯑꯗꯨꯒ ꯑꯣ ꯍꯥꯏꯗꯤ ꯑꯣꯛꯀꯤ ꯃꯥꯒꯤ ꯇꯧꯕꯩ ꯃꯑꯣꯡꯖꯤꯅ ꯐꯨꯠꯂꯝꯃꯣ ꯍꯥꯏꯔꯥ ꯀꯥꯝꯃꯝꯃꯣ ꯍꯥꯏꯔꯥ
ꯑ ꯀꯩꯅꯣ ꯇ ꯇ ꯑ ꯑꯣꯛꯇꯣ ꯑꯄꯥꯝꯕ ꯇꯧꯔꯝꯃꯣ ꯑꯗꯨꯗꯒꯤ ꯆꯥꯛꯇꯨꯅ ꯀꯣꯔꯐꯨ ꯃꯉꯥꯒꯨꯝꯕ ꯍꯦꯛ ꯇꯧꯔꯝꯃꯣ
ꯀꯣꯔꯐꯨ ꯃꯉꯥ ꯑꯁꯥ ꯑꯁꯥ
ꯑꯗꯨꯗꯩꯗꯤ ꯁꯤ ꯌꯥꯔꯦꯗ ꯌꯥꯝ ꯍꯥꯏꯔꯔꯣꯏꯒꯦ ꯏꯅꯥꯎꯗꯤ ꯑꯃꯨꯛ ꯀꯨꯠꯇꯅ ꯚꯤꯝꯅ ꯚꯤꯝ ꯂꯥꯛꯑꯒ ꯂꯣꯏ ꯆꯥꯊꯣꯛꯈ꯭ꯔꯦꯅ ꯑꯃꯨꯛ
ꯅꯅꯥꯎ ꯀꯨꯕꯦꯔꯅꯤ ꯅꯅꯥꯎ ꯀꯨꯕꯦꯔꯅꯤ ꯑꯗꯣ ꯏꯌꯥꯝꯕ ꯏꯌꯥꯝ ꯁꯤꯗ ꯍꯥꯏꯁꯦ ꯅꯅꯥꯎꯒꯤ ꯆꯦꯡ ꯆꯥꯛ ꯍꯋꯥꯏ ꯆꯦꯡꯋꯥꯏ ꯅꯅꯥꯎꯅ ꯆꯥꯕꯩꯁꯨ ꯄꯥꯈ꯭ꯔꯕ ꯀꯃꯥꯏꯅ ꯇꯧꯔꯤ
ꯅꯪꯒꯤ ꯍꯦꯛ ꯅꯪꯒꯤ ꯍꯦꯛ ꯄꯥꯔꯒꯅ ꯆꯦꯡ ꯆꯥꯛ ꯇꯣꯏꯅꯦ ꯀꯐꯨ ꯃꯉꯥꯗꯣ ꯅꯪꯒꯤ ꯍꯦꯛ ꯌꯥꯎꯔꯒꯅ ꯇꯔꯥ ꯍꯦꯛ ꯇꯧꯁꯤꯜꯂꯣ
ꯑꯆꯥ ꯑꯆꯥ ꯆꯨꯝꯃꯤꯅꯤ ꯍꯦ ꯏꯌꯥꯝꯕꯁꯦ ꯅꯅꯥꯎꯁꯦ ꯀꯥꯎꯔꯕ ꯅꯤꯡꯉꯨꯕꯅꯤ
ꯑꯩ ꯄꯣꯠꯇꯣ ꯑꯩ ꯍꯥꯏꯔꯤꯗꯣ ꯗꯕꯜ ꯗꯕꯜ ꯗꯕꯜ ꯗꯕꯜ ꯑꯣꯏꯌꯣ
ꯂꯥꯏꯕꯛ ꯐꯕꯅꯤ ꯏꯌꯥꯝꯕ ꯍꯣꯏꯒ ꯁꯪꯒ ꯇꯧꯔꯨꯕ ꯑꯁꯤ
ꯀꯩꯅꯣꯒꯤ ꯑꯗꯨꯒ ꯊꯧꯗꯣꯛ ꯀ ꯄꯥꯟꯗꯣꯞ ꯒꯧꯔꯣꯞꯂ ꯄꯟꯗꯣꯞꯂ ꯒꯧꯔꯣꯞ ꯑꯣꯏꯔ ꯃꯥꯜꯂꯦ ꯒꯧꯔꯣꯞ ꯑ ꯀꯧꯔꯣꯞ ꯃꯆꯤꯟ ꯃꯅꯥꯎ ꯆꯥꯝꯃꯒ ꯂꯥꯟꯊꯦꯡꯅꯧꯖꯩ ꯑꯗꯨꯒ
ꯇꯧꯁꯤ ꯀꯩꯗꯧꯔꯒꯦ ꯑꯗꯣ ꯏꯌꯥꯝꯕ ꯑꯩꯈꯣꯏ ꯏꯌꯥꯝꯕꯒꯤ ꯏꯇꯩꯃ ꯗ꯭ꯔꯣꯄ ꯇꯤꯗꯤ ꯃꯈꯣꯟ ꯏꯇꯥ ꯇꯥꯗꯦ ꯀꯥꯏ ꯋꯥꯏꯗ ꯆꯠꯈꯤꯒꯦꯅꯦ
ꯗ꯭ꯔꯧꯄꯗꯤ ꯗ꯭ꯔꯣꯄꯗꯤ ꯃꯥꯡꯒꯔꯦ
ꯩꯅꯣ ꯏꯌꯥꯝꯕꯁꯤꯕꯨ ꯍꯧꯖꯤꯛ ꯀꯔꯝꯕ ꯕꯣꯟꯗ ꯂꯩ ꯅꯠꯇ꯭ꯔꯒꯅ
ꯕꯣꯟꯗ ꯕꯣꯟꯗ ꯍꯩ ꯆꯥꯕ ꯆꯠꯂꯤꯅꯦ ꯑꯩꯖꯦ
ꯑꯣ ꯕꯣꯔꯣꯏ ꯆꯥꯕ ꯏꯌꯥꯝꯕꯩ ꯄꯥꯝꯖꯕꯗꯣ
ꯆꯥꯕ ꯆꯠꯂꯤ
ꯑꯁ ꯏꯌꯥꯝꯕꯒꯤ ꯄꯨꯟꯁꯤꯁꯦ ꯑꯩꯈꯣꯏꯒꯤ ꯑꯦꯝ ꯏꯟ ꯂꯥꯏꯞꯅꯤ ꯍꯥꯏ ꯇꯥꯔꯦ ꯏꯌꯥꯝꯕ
ꯑꯣ ꯀꯩꯅꯣ ꯑꯦꯝ ꯏꯟ ꯂꯥꯏ꯭ꯐ ꯍꯥꯏꯗꯤ ꯀꯩꯅꯣ ꯀꯩꯅꯣ ꯑꯦꯝ ꯏꯟ ꯂꯥꯏ꯭ꯐ ꯍꯥꯏꯁꯦ ꯀꯩꯅꯣ ꯅꯣꯏꯒꯤ ꯏꯪꯂꯤꯁꯇꯣ ꯏꯪꯂꯤꯁꯇꯣ ꯍꯩꯖꯗꯦꯅꯦ ꯑꯩꯈꯣꯏꯗꯤ ꯕꯦꯁ ꯁꯥꯁꯇ꯭ꯔ ꯑꯩꯈꯣꯏꯗꯤ ꯁꯪꯁꯀ꯭ꯔꯤꯠꯁꯤꯅ ꯈꯔ ꯍꯦꯛ ꯈꯨꯂꯣꯏꯖꯩꯅꯦ
ꯑꯁ ꯅꯅꯥꯎ ꯍꯣꯏꯗꯤ ꯀꯥꯎꯊꯣꯛꯑꯦꯅꯤ ꯑꯦꯝ ꯏꯟ ꯂꯥꯏ꯭ꯐ ꯍꯥꯏꯗꯤ ꯏꯌꯥꯝꯕ ꯏꯌꯥꯝꯕ ꯅꯣꯏꯒꯤ ꯄꯨꯟꯁꯤꯁ ꯑ ꯩꯈꯣꯏꯒꯤ ꯄꯥꯟꯗꯝꯅꯦ ꯍꯥꯏꯕꯅꯤꯗ
ꯄꯥꯟꯗꯝ ꯄꯥꯟꯗꯝ ꯍꯥꯏꯗꯤ ꯀꯩꯅꯣ ꯁꯪꯁꯀ꯭ꯔꯤꯠꯇ ꯍꯥꯏꯔꯛ ꯎꯅꯦ
ꯁꯪꯁꯀ꯭ꯔꯤꯠ ꯃꯗꯨ ꯃꯗꯨꯒꯤ ꯄꯨꯔꯥꯟꯗꯨ ꯅꯅꯥꯎ ꯀꯥꯎꯖꯒ꯭ꯔꯦ ꯑꯗꯨꯅ ꯏꯌꯥꯝꯕ ꯄꯪꯇꯥ ꯇꯥꯕꯤꯔꯣ
ꯄꯪꯇꯥ ꯇꯥꯕ ꯑꯦ ꯕꯤꯝꯅ ꯄꯪꯇꯥ ꯇꯥꯕ ꯌꯥꯗꯦ ꯍꯧꯖꯤꯛ ꯀꯩꯅꯣ ꯐꯨꯗꯠꯂꯨꯔꯣ ꯍꯧꯖꯤꯛ ꯀꯩꯅꯣ ꯀꯩꯅꯣ ꯌꯩꯊꯠꯂꯛ ꯍꯥꯏꯕꯔꯣ ꯍꯧꯖꯤꯛ
ꯑꯩꯁꯨ ꯁꯥꯎꯕ ꯍꯩꯀꯣ ꯏꯌꯥꯝꯕ ꯑꯩꯁꯨ ꯁꯥꯎꯒꯠꯂꯛꯀꯅꯤ ꯏꯌꯥꯝꯕ ꯑꯗꯨꯃꯥꯏꯅ ꯇꯧꯅꯒꯨꯝꯁꯤ
ꯅꯪ ꯅꯪ ꯅꯪ ꯅꯪ ꯅꯪ ꯀꯩꯅꯣꯁꯦ ꯀꯩꯅꯣꯁꯦ ꯒꯗꯥ ꯀꯤꯗ꯭ꯔꯥ
ꯏꯌꯥꯝꯕꯒꯤ ꯀꯃꯨꯗꯤꯀꯤ ꯒꯗꯥꯗꯣ ꯅꯅꯥꯎꯅ ꯃꯇꯝꯗ ꯌꯨꯡꯉꯝꯃꯤꯅꯤꯅꯤ ꯏꯌꯥꯝꯕꯅ ꯐꯨꯏꯗꯣ
ꯑꯣ ꯅꯪꯅ ꯌꯨꯡꯂꯝꯕ
ꯏꯌꯥꯝꯕꯅ ꯕꯣꯔꯣ ꯅꯤꯡꯊꯧ ꯕꯣꯠ ꯏꯌꯥꯝꯕꯅ ꯐꯨꯛ ꯏꯗꯣ ꯀꯩꯅꯣ ꯅꯠꯇ꯭ꯔꯣ ꯀꯃꯣꯗꯤ ꯀꯤ ꯒꯗꯥ ꯅꯠꯇꯔꯣ ꯏꯌꯥꯝꯕꯅ ꯄꯥꯏꯕꯤꯔꯤꯗꯨꯕꯣ
ꯑꯧ
ꯑꯗꯨ ꯏꯌꯥꯝꯕꯅ ꯑꯩꯈꯣꯏꯒꯤ ꯏꯟꯗ꯭ꯔ ꯄ꯭ꯔꯁꯇꯗ ꯑꯩꯈꯣꯏꯒꯤ ꯆꯤꯡ ꯊꯨꯒꯥꯏꯕ ꯑꯗꯒꯤ ꯈꯣꯡꯅꯥꯡ ꯐꯨꯛꯄ ꯃꯇꯝꯗ ꯏꯌꯥꯝꯕꯅ ꯏꯌꯥꯝꯕ ꯍꯣꯏꯒꯤ ꯐꯤꯔꯣꯜ ꯂꯧꯕ ꯂꯥꯏ ꯑꯩꯈꯣꯏ ꯀꯩ ꯍꯥꯏꯅꯤ ꯑꯩꯈꯣꯏꯒꯤ ꯏꯅꯤꯡꯊꯧ ꯕꯣꯔꯣꯗ ꯐꯤꯔꯣꯜ ꯂꯧ ꯆꯠꯄꯗ ꯊꯦꯡꯅꯔꯛꯄꯗꯣ ꯅꯠꯇ꯭ꯔꯣ
ꯎꯝ
ꯑꯗꯨ ꯅꯅꯥꯎꯅ ꯃꯇꯝ ꯑꯝꯗ ꯌꯨꯡꯉꯝꯅꯤꯅꯦ
ꯎꯝ ꯌꯨꯡꯁꯟꯅꯔꯝꯃꯒ ꯁꯠ ꯉꯝꯗꯟ ꯊꯃꯝꯕ ꯊꯃꯝꯕꯗꯣ
ꯑ ꯑꯇꯦꯗ ꯍꯥꯏꯗꯤ ꯑꯈꯣꯏꯒꯤ ꯖꯒꯅꯥꯠꯊ ꯑꯈꯣꯏꯒꯤ ꯃꯤꯠꯂꯥꯎꯕ ꯃꯍꯥꯛꯀꯤ ꯑꯈꯣꯏ ꯃꯌꯥꯝꯒꯤꯅ ꯁ꯭ꯔꯤ ꯀ꯭ꯔꯤꯁ ꯅ ꯍꯥꯏꯕ ꯂꯝꯒꯤ ꯀ꯭ꯔꯤꯁꯅꯗꯣ ꯃꯍꯥꯛꯀꯤ ꯏꯃꯥꯒꯤ ꯀꯨꯝꯍꯩꯗ ꯏꯌꯥꯝꯕꯁꯤ ꯌꯥꯎꯋꯦ ꯍꯥꯏꯕꯗꯒꯤ ꯅꯅꯥꯎꯅ ꯇꯪ ꯇꯥꯅꯤꯡꯗꯅ ꯇꯧꯕꯅꯤꯗ ꯃꯌꯥꯝꯒꯤ ꯀꯨꯝꯃꯩ ꯑꯣꯏꯅꯕ ꯏꯌꯥꯝꯕ ꯍꯣꯏꯒꯤ ꯏꯆꯤꯟ ꯏꯅꯥꯎꯖꯤꯡꯗꯨꯕꯨ ꯀꯥꯏ ꯀꯥꯏ ꯆꯠꯅꯈꯤꯒꯦꯅꯦ ꯅꯣꯀꯨꯜ ꯁꯣꯍꯗꯦꯕ ꯀꯗꯨ ꯃꯈꯣꯜ ꯇꯥꯗꯦꯗ
ꯅꯣꯀꯨꯜ ꯂꯥꯏꯔꯤꯛ ꯄꯥꯔꯤ ꯁ ꯁꯣ ꯁꯣ ꯁꯣꯍꯗꯦꯕ ꯁꯥꯅꯔꯤ ꯑꯔꯖꯨꯟ ꯇꯦꯟ ꯀꯥꯞꯄꯤ
ꯑꯔ ꯃꯥꯒꯤ ꯇꯦꯟꯖꯦ ꯀꯥꯏꯋꯥꯏ ꯀꯄꯤꯝ ꯇꯧꯏꯝ ꯅꯨꯃꯤꯠ ꯇꯥꯔꯀꯥꯟ ꯁꯤꯗ ꯃꯟ
ꯀꯟ ꯀꯅꯣ ꯀꯅꯣꯖꯨ ꯑꯦꯛꯀ꯭ꯂꯕꯤꯌꯥꯒ ꯃꯈꯨꯠ ꯆꯨꯝꯕ ꯇꯥꯟꯅꯔꯤ ꯃꯣꯏꯕꯥꯅꯤ
ꯑꯠꯁꯥ ꯁꯥ
ꯍꯣ ꯑꯗꯨꯗꯤ ꯀꯅꯣ ꯑꯃꯨꯛ ꯑꯩ ꯑꯩ ꯁꯣꯝꯗ ꯃꯤ ꯑꯝꯇ ꯐꯨꯔꯨꯒꯦ ꯊꯝꯃꯒꯦ ꯍꯣ ꯍꯣꯔꯦꯟ ꯑꯃꯨꯛ ꯇꯧꯔꯛ ꯑꯒꯦ
ꯍꯣ ꯏꯌꯥꯝꯕ ꯒꯨꯗꯅꯥꯏꯠ ꯒꯨꯗꯅꯥꯏꯠ